ꯍꯜꯂꯣ
ꯇꯥꯔꯕꯣ
ꯑꯥ ꯇꯥꯔꯦ ꯇꯥꯔꯦ
ꯀꯩꯗꯧꯔꯝꯃꯤꯅꯣ
ꯁꯨꯝ ꯂꯩ ꯁꯨꯝ ꯐꯝꯃꯤ
ꯎꯝ
ꯀꯩ ꯑꯟꯖꯥꯡ ꯊꯣꯡꯉꯤꯅꯣ
ꯑꯩꯈꯣꯏ ꯃꯥꯏꯔꯦꯟ ꯊꯣꯡꯉꯤꯌꯦ
ꯃꯥꯏꯔꯦꯟ ꯎꯝ ꯍꯥꯎꯗꯣꯔꯤꯅꯦ ꯀꯌꯥ ꯑꯇꯩꯗꯤ ꯀꯩꯀꯩ ꯇꯧꯒꯦ
ꯑꯩꯈꯣꯏ ꯑꯣꯁꯐ ꯑꯃ ꯃꯥꯡꯒꯥꯔꯤꯝꯐꯥꯏ ꯄꯤꯉꯦꯕꯀꯣ
ꯎꯝ
ꯃꯅꯥ ꯃꯁꯤꯡ ꯈꯔ ꯁꯤꯡꯖꯨ ꯁꯨꯁꯤꯔꯅ ꯇꯧꯔꯝꯃꯤ
ꯑꯆꯥꯁ
ꯅꯪ ꯀꯥꯏ ꯆꯠꯂꯤꯅꯣ ꯌꯥꯝ ꯂꯥꯡꯉꯤꯅ
ꯑꯩ ꯀꯩꯅꯣ ꯃꯊꯛꯇ ꯂꯩ ꯌꯨꯝ ꯌꯨꯝꯊꯛꯇ ꯌꯨꯝ ꯃꯊꯛꯇ
ꯅꯨꯡꯉꯥꯏꯕ꯭ꯔꯣ ꯀꯃꯥꯏ ꯅꯨꯡꯉꯥꯏꯕ꯭ꯔꯣ ꯅꯪ ꯑꯗꯨ ꯃꯐꯝꯗꯣ ꯀꯃꯥꯏꯅ ꯇꯧꯒꯦ
ꯅꯨꯡꯕꯨꯗꯤ ꯅꯨꯡꯉꯥꯏ ꯑꯗꯨꯝ ꯍꯥꯏꯗꯤ ꯂꯩꯐꯝꯁꯦ ꯑꯗꯨꯝ ꯆꯞ ꯃꯥꯟꯅꯩꯑꯕ ꯂꯩꯃꯥꯟꯅꯕ ꯅꯨꯡꯉꯥꯏꯇꯕ ꯍꯥꯏꯔꯒꯗꯤ ꯏꯊꯟꯗ ꯂꯩꯕꯗꯤ ꯈꯤꯇꯪ ꯅꯨꯡꯉꯥꯏꯇ꯭ꯔꯦ
ꯎ ꯍ ꯍ ꯍ
ꯀꯩꯅꯣꯗꯤ ꯊꯣꯏꯊꯣꯏꯗꯤ
ꯊꯣꯏꯗꯣ ꯑꯁꯣꯟ ꯃꯥ ꯀꯥꯗ ꯂꯩꯔꯝꯒꯅꯤꯌꯦ
ꯎꯝ ꯀꯨꯏꯔꯦꯅꯦ ꯃꯥ ꯃꯈꯣꯟꯒ ꯇꯥꯒꯤꯗꯕ
ꯚꯤꯗꯤꯑꯣ ꯀꯣꯜꯗꯣ ꯑꯩꯈꯣꯏꯁꯨ ꯇꯧꯕꯤꯗ꯭ꯔꯦ ꯅꯪꯅꯁꯨ ꯇꯧꯔꯛꯛꯇꯔꯦ ꯅꯪꯁꯨ
ꯏꯇꯧꯒ ꯇꯧꯗ꯭ꯔ ꯊꯣꯏ ꯊꯣꯏꯗꯣ ꯀꯥꯗ ꯃꯃꯥꯒ ꯂꯩꯔꯝꯒꯅꯤ
ꯑ
ꯌꯥꯝ ꯁꯥꯕ꯭ꯔꯣ ꯀꯃꯥꯏꯅ ꯇꯧꯒꯦ ꯁꯤꯖ
ꯍꯣꯏ ꯋꯦꯗꯔꯁꯦ ꯑꯗꯨꯝ ꯍꯣꯏ ꯈꯔ ꯈꯔ ꯁꯥꯏ ꯍꯥꯏ ꯇꯥꯏꯦ
ꯎꯝ ꯅꯨꯡꯉꯥꯏꯕꯁ ꯑꯩꯈꯣꯏ ꯁꯣꯝꯗ ꯍꯦꯜꯂꯦꯕ ꯅꯠꯇ꯭ꯔꯥ
ꯎꯝ ꯎꯝ ꯁꯥꯕꯗꯤ ꯁꯤꯗꯅ ꯍꯧꯖꯤꯛ ꯍꯧꯖꯤꯛꯄꯨꯗꯤ ꯅꯨꯡꯁꯤꯅꯅꯤꯡꯕꯈꯔ ꯁꯤꯗꯥꯔꯛꯄꯒꯤ ꯉꯁꯥꯏꯗꯤ ꯁꯥꯔꯃꯦ ꯍꯜꯂꯣ ꯇꯥꯔꯕ ꯑꯂ ꯑꯣꯇꯥꯗ꯭ꯔꯦ ꯊ